ꯑ
ꯍꯜꯂꯣ ꯍꯜꯂꯣ
ꯇꯥꯕꯔꯣ
ꯑꯣ
ꯅꯨꯡꯉꯥꯢꯔꯤꯌꯦ ꯇꯥꯕ꯭ꯔꯣ
ꯇꯥꯢꯌꯦ
ꯑꯣ ꯇꯥꯔꯗꯤ ꯇꯥꯔꯦ ꯇꯥꯔꯦ ꯇꯥꯔꯗꯤ ꯌꯥꯝ ꯅꯨꯡꯉꯥꯏꯔꯦ ꯇꯥꯗꯕ꯭ꯔꯥꯅ ꯑꯩꯗꯤ ꯄꯥꯈꯠꯂꯦꯅꯦ
ꯄꯥꯈꯠꯀꯅꯨ ꯄꯈꯠꯀꯅꯨ ꯑꯩꯒꯤ ꯈꯣꯟꯖꯦꯜ ꯐꯖꯕ ꯈꯨꯟꯖꯦ ꯑꯗꯩ
ꯍꯣꯏꯅꯗꯤ ꯁꯤ ꯁꯤ ꯁꯤꯒꯔꯍꯣꯢꯒꯤ ꯈꯣꯟꯖꯦꯟꯁꯦ ꯏꯆꯟꯒꯤ ꯈꯣꯟꯖꯦꯜ ꯇꯥꯗ ꯑꯩꯗꯤ ꯍꯔꯥꯎꯔꯦ ꯑꯗꯣ ꯑꯩꯒꯤ ꯈꯣꯟꯖꯦꯜꯃꯨꯛ ꯇꯥꯔꯝꯃꯣꯏꯗ꯭ꯔꯥꯅ ꯑꯩꯗꯤ ꯈꯜꯂꯨꯔꯝꯃꯦ ꯇꯥꯕꯗ ꯌꯥꯝ ꯅꯨꯡꯉꯥꯏꯔꯦ
ꯑ ꯑꯩꯒꯤ ꯈꯣꯟꯖꯦꯜꯁꯦ ꯑꯦ ꯍꯦ ꯇꯥꯔꯦꯅꯦ ꯑꯩꯁꯨ ꯐꯖꯅ ꯇꯥꯔꯦ ꯆꯥꯛꯇꯤ ꯆꯥꯔꯕꯣ
ꯆꯥꯔꯦ ꯑꯩ ꯈꯣꯟꯖꯦꯜꯗꯤ ꯇꯥꯕ ꯅꯨꯡꯉꯥꯏꯇꯕꯅꯤꯗ
ꯅꯨꯡꯉꯥꯏ ꯅꯨꯡꯉꯥꯏ ꯅꯨꯡꯉꯥꯏꯌꯦ ꯅꯪꯒꯤ ꯈꯣꯟꯖꯦꯜꯗꯨꯅꯦ ꯑꯩꯅ ꯇꯥꯅꯤꯡꯕ ꯉꯥꯏꯔꯤ ꯈꯧꯔꯥꯡꯅ ꯉꯥꯏꯔꯦ ꯉꯥꯏꯔꯤꯁꯦ
ꯑꯩ ꯈꯣꯟꯖꯦꯜꯗꯤꯀꯣ ꯀꯩꯅꯣ ꯃꯥꯟꯕꯅꯦ ꯐꯤ ꯁꯦꯒꯥꯏꯕꯒꯤ ꯃꯈꯣꯟ ꯃꯥꯟꯕꯅꯦ ꯐꯤ ꯐꯤꯁꯦꯒꯥꯏꯕ ꯃꯈꯣꯟ ꯃꯈꯣꯟ ꯑꯃ ꯊꯣꯛꯄꯗꯣ ꯍꯣꯏ ꯐꯤ ꯁꯤꯒꯥꯏꯕꯗ ꯄꯔꯦ ꯀ ꯈꯔ ꯂꯥꯎꯑꯣꯏꯗꯨꯗꯤ
ꯍꯍꯍ
ꯈꯪꯗꯕꯗꯣ ꯈꯪꯍꯧꯔꯣ ꯐꯤꯁꯦ ꯐꯤꯁ ꯀꯥꯏ ꯐꯩ ꯃꯈꯣꯟꯁꯦ
ꯋꯥ ꯋꯥ ꯔꯤꯁꯤ ꯌꯥꯝ ꯂꯩ ꯂꯩꯔꯝꯃꯣꯢꯗ ꯏꯀꯥꯏꯗ ꯏ ꯏ
ꯅꯨꯞ
ꯏꯀꯥꯏꯗ ꯅꯨꯡꯉꯥꯏ ꯍꯥꯏꯔꯛꯒꯅꯨꯗ ꯀꯩꯗꯧꯔꯤꯒꯦ
ꯀꯩꯗꯧꯔꯤꯒꯦ ꯀꯩꯗꯧꯔꯤꯒꯦ
ꯍꯤꯒꯤ ꯇꯔꯦ ꯇꯥꯄ꯭ꯔ
ꯍꯣꯏ ꯀꯥꯡ ꯆꯤꯛꯇꯕ꯭ꯔꯣ
ꯁꯤꯇꯦ
ꯍꯥ
ꯑꯦꯌꯔ ꯂꯧꯔꯤꯅꯤꯅꯦ
ꯎ ꯀꯥꯡ ꯆ ꯀꯥꯡ ꯆꯤꯛꯇꯕ꯭ꯔꯕ
ꯁꯤꯛꯇꯦ ꯀꯥꯡ ꯂꯩꯇꯦꯗ ꯑꯩꯈꯣꯏꯗ
ꯄꯖꯒꯦꯖ
ꯁꯤꯁꯦ ꯑꯣꯛꯁꯥꯖꯥꯏ
ꯋꯥ ꯑꯣꯛꯁꯥꯗꯤ ꯑꯍꯥꯎꯕꯅꯦ ꯁꯤꯗꯤ
ꯎꯝ ꯍꯣꯏ ꯃꯃꯥꯒꯤ ꯃꯃꯥꯒꯤ ꯆꯥꯕꯅꯦ
ꯑꯣꯁꯥ ꯍꯥꯏꯁꯦ ꯀꯩꯅꯣ ꯅꯠꯇ꯭ꯔꯣ ꯑꯌꯥꯏꯕ ꯅꯠꯇꯕ
ꯑꯥ
ꯑꯣꯁ ꯌꯥꯏꯕ ꯅꯠꯇꯕ
ꯑꯦ ꯑꯩꯌꯥ ꯍꯥꯏꯕ ꯅꯠꯇꯦ
ꯀꯩꯅꯣ ꯂꯧꯔꯒ ꯁꯥꯥ ꯑꯣ ꯐꯔꯦ ꯀꯩꯅꯣꯒꯤ ꯍꯤꯡ ꯍꯤꯡꯅ ꯂꯧꯔꯒ ꯐ꯭ꯔꯦꯁꯇꯣ
ꯍꯤꯡꯗ ꯂꯧꯔꯒ ꯆꯥꯔꯦ ꯀꯦꯖꯤ ꯇꯪꯈꯥꯏ ꯆꯥꯔꯦ ꯀꯖꯤ ꯇꯪ ꯈꯥꯏ ꯈꯦ ꯇꯅꯤ
ꯑꯦ ꯀꯦꯖꯤ ꯑꯣ ꯁꯥꯥꯕ ꯑꯣ ꯀ ꯌꯥꯝ ꯆꯥꯗꯦꯅ ꯅꯣꯏ ꯑꯃꯅꯦꯛꯇ ꯅꯠꯇ꯭ꯔꯣ ꯅꯣꯏ
ꯑ ꯑꯅꯤ ꯈꯛꯇꯅꯦ ꯏꯕꯥ ꯑꯅꯤ ꯈꯛꯇꯅꯤꯗ
ꯑꯗꯨꯅꯤ ꯅꯦꯕꯥꯂꯤꯒꯕꯨ ꯌꯧꯁꯥ ꯆꯥꯕ ꯉꯝꯃꯣꯏ ꯍꯌꯦꯡ ꯍꯌꯦꯡꯁꯨ ꯂꯩꯔꯝꯒꯅꯤꯅ ꯂꯦꯝꯔꯝꯒꯅꯤꯅ ꯆꯥꯕ ꯉꯝꯃꯣꯏꯅꯦ ꯑꯩꯗꯤ ꯑꯣꯁꯁꯤ ꯌꯥꯝ ꯆꯥꯕ ꯉꯝꯗꯦ ꯑꯩꯗꯤꯀꯣ ꯑꯩꯈꯣꯏꯒꯤ ꯑꯣꯛꯁꯥꯒꯨꯝꯕ ꯆꯥꯕꯣꯏ ꯁꯔꯨꯛꯄꯨꯗꯤ
ꯍꯌꯦꯡꯁꯤꯁꯨ ꯈꯥꯛꯏꯅꯤꯅꯦ ꯍꯌꯦꯡꯁꯤ
ꯈꯥ ꯀꯦꯡ ꯈꯥꯛꯄ ꯑꯣꯏꯔꯝꯃꯣꯏ ꯈꯥ ꯀꯦꯡ ꯈꯥꯡꯄ ꯑꯣꯏꯔꯝꯃꯣꯏ ꯂꯦꯝꯕ ꯌꯣꯏꯔꯝꯃꯅꯤ
ꯑꯥ ꯑꯥ
ꯑꯩꯗꯤꯀꯣ ꯑꯣꯛꯁꯥ ꯑꯩꯈꯣꯏꯒꯤ ꯌꯦꯟ ꯁꯥ ꯁꯥꯒꯨꯝꯕ
ꯐꯝꯗꯦ
ꯑꯗꯨꯅꯦꯕ ꯈꯥꯛꯄ ꯅꯠꯇꯦꯕ ꯂꯦꯝꯕꯅꯦꯕ
ꯆꯔꯦ
ꯅꯪꯁꯨ ꯑꯣꯛꯁꯥ ꯌꯥꯝ ꯆꯥꯕ ꯉꯝꯗꯧ ꯃꯥꯟꯗꯦ ꯑꯣꯛꯁꯥ ꯑꯩꯈꯣꯏꯒꯤ ꯊꯥꯎꯒꯨꯝꯕ ꯌꯥꯝ ꯆꯥꯕ ꯉꯝꯕ꯭ꯔꯣ ꯅꯪꯁꯨ
ꯑ
ꯃꯤ ꯃꯤ ꯀꯩ ꯍꯥꯏ ꯃꯤ ꯀꯩ ꯍꯥꯏꯁꯤꯔꯥ ꯑꯣꯞꯁꯥꯒꯨꯝꯕ ꯊꯥꯎꯒꯨꯝꯕ ꯊꯥꯎ ꯌꯥꯝ ꯄꯥꯝꯕ ꯃꯤ ꯂꯩꯗꯥꯏꯅꯦ ꯑꯗꯨꯃꯥꯏꯅ ꯇꯧꯔꯕꯅꯦ ꯑꯗꯨꯃꯥꯏꯅ ꯇꯧꯔꯕ ꯅꯪꯁꯨ ꯀꯩ ꯅꯦꯋꯥꯛꯛꯅꯣꯅꯦ ꯇꯥꯕꯣ ꯑꯩ ꯈꯣꯟꯗꯤ ꯇꯥꯕ꯭ꯔꯣ ꯅꯪꯒꯤ ꯀꯩꯅꯣ ꯇꯥꯈꯤꯗ꯭ꯔꯦꯅꯦ ꯀꯩꯒꯤꯅꯣ ꯅꯪ ꯃꯄꯥꯟꯗ ꯊꯣꯡꯈꯤꯅꯦꯉꯪ ꯅꯨꯡꯉꯥꯏꯇꯕ ꯍꯩꯔꯥ ꯇꯥ
ꯇꯥꯔꯦ ꯇꯥꯔꯦ ꯇꯥꯔꯦ ꯇꯥꯔꯦ ꯀꯩꯗꯧꯔꯤꯅꯣ
ꯑꯁ ꯀꯩ ꯑꯩꯗꯤ ꯂꯦꯞꯄ ꯂꯩꯌꯦ ꯀꯩꯒꯤꯅꯣ ꯑ ꯑꯣ ꯑꯥ ꯇꯧ ꯂꯩꯦ ꯅꯪꯒꯤ ꯐꯣꯟꯗ ꯆꯄ ꯄ ꯂꯩꯔꯦ ꯍꯧꯖꯤꯛꯇꯤ ꯇꯥꯔꯦ ꯑ ꯑꯩꯅ ꯍꯥꯏꯕꯗꯤꯅꯦ ꯑꯩꯈꯣꯏꯒꯤ ꯃꯤ ꯈꯔꯗꯤ ꯑꯣ ꯁꯥꯒꯨꯝꯕ ꯌꯥꯝ ꯄꯥꯝꯕ ꯊꯥꯎ ꯌꯥꯝ ꯄꯥꯝꯕ ꯂꯩꯗꯥꯏꯅꯦ
ꯑꯗ
ꯑꯗꯨꯃꯥꯏꯅ ꯄꯥꯝꯕ꯭ꯔꯥ ꯅꯪꯁꯨ ꯑꯣ ꯑꯩꯗꯤ ꯑꯥ ꯑꯗꯩ ꯅꯪꯗꯤ ꯅꯌꯥꯡ ꯀꯪꯕꯅꯤꯅ ꯅꯌꯥꯡ ꯀꯪꯕꯅꯤꯅ ꯀꯌꯥ ꯄꯥꯝꯃꯣꯏꯩꯅ
ꯑꯦꯁ ꯆꯥꯔꯗꯤ ꯐꯖꯅ ꯆꯥꯕꯅꯦꯍꯦ ꯀꯔꯤꯔ ꯑꯩ
ꯃꯤ ꯅꯣꯏꯕ ꯃꯤꯗꯤꯀꯣ ꯈꯒꯨꯝꯕ ꯀꯦꯞꯁꯨꯟꯗꯣ ꯌꯥꯝꯅ ꯌꯥꯝꯅ ꯆꯥꯕ ꯉꯝꯕꯅꯦ
ꯑꯦ ꯏꯆꯦꯁꯨ ꯃꯥ ꯀꯩꯅꯣ ꯀꯦꯞꯁꯨꯗ ꯆꯥꯅꯤꯡꯉꯦ ꯍꯥꯏ ꯑꯩꯗꯤ ꯑꯩ ꯁ ꯆꯥꯏꯌꯦ
ꯑꯩꯁꯨ ꯆꯥꯗꯤ ꯆꯥꯅꯤꯡꯉꯦꯕꯀꯣ ꯌꯥꯝ ꯆꯥꯕ ꯉꯝꯗꯕ ꯃꯉꯥ ꯄꯤꯁ ꯃꯉꯥ ꯇꯔꯨꯛ ꯐꯥꯎꯗꯤ ꯑꯗꯨꯝ ꯆꯥꯕ ꯉꯝꯅꯤ
ꯑ ꯑꯗꯨꯅꯦ ꯀꯩꯅꯣ
ꯃꯔꯤ ꯃꯉꯥ ꯇꯔꯨꯛ ꯆꯥꯕꯗꯣ ꯑꯗꯨꯅꯦ ꯀꯔꯤꯔꯥ ꯑꯗꯨꯗꯒꯤ ꯀꯥꯏ ꯑꯗꯨꯗꯒꯤ ꯍꯦꯟꯅ ꯆꯥꯕ ꯉꯝꯗꯦ ꯑꯦ ꯑꯩ ꯑꯩꯁꯨꯀꯣ ꯑꯍꯨꯝꯒꯨꯝꯕꯗꯤ ꯆꯥꯕ ꯉꯝꯃꯦ
ꯎꯝ ꯑꯩꯁꯨ ꯍꯥꯟꯅꯀꯣ ꯀꯩꯅꯣ ꯇꯧꯕꯅꯦ ꯊꯥꯎꯁꯦ ꯀꯌꯥ ꯄꯥꯝꯃꯝꯗꯕꯅꯦ ꯑꯩꯗꯤ ꯍꯥꯟꯅ ꯈꯔ ꯅꯣꯏꯔꯝꯕꯗꯣ ꯅꯣꯏꯔꯝ ꯑꯗꯨꯗꯒꯤꯅꯦ ꯑꯗꯨꯗꯒꯤ ꯈꯔ ꯑꯗꯨꯝ ꯄꯥꯝꯕ ꯍꯧꯔꯦꯕ
ꯑꯆꯥ
ꯑꯗꯨ ꯑꯣꯏꯔꯁꯨ ꯑꯩꯗꯤ ꯑꯝ ꯑꯁ ꯑꯩꯈꯣꯏꯒꯤ ꯁꯥꯒꯨꯝꯕ ꯊꯣꯡꯉꯒ ꯆꯥꯕꯒꯤ ꯁ꯭ꯔꯨꯛꯇꯤ ꯉꯥꯗꯣ ꯑꯗꯨꯅ ꯆꯥꯛ ꯈꯔ ꯌꯥꯝ ꯆꯥꯏꯌꯦ
ꯉꯥ
ꯉꯥ ꯑꯗꯨꯅ ꯑꯩꯗꯤ ꯄꯥꯝꯗꯤ ꯄꯥꯝꯃꯦ
ꯁꯦ ꯁꯥꯗꯤ ꯄꯥꯝꯃꯦ ꯑꯗꯨꯕꯨ ꯁꯥ ꯑ ꯉꯥꯁꯨ ꯄꯥꯝꯃꯦ ꯑꯗꯨ ꯑꯣꯏꯔꯁꯨ ꯉꯥꯗꯣ ꯃꯔꯨ ꯄꯟꯕ ꯄꯟꯒꯜꯂꯦꯕ ꯕ ꯈꯟꯅꯥꯎ ꯗ
ꯍꯣꯏ ꯑꯩ ꯃꯔꯨ ꯄꯟꯒꯅꯦ ꯃꯔꯨ ꯄꯟꯒꯜꯂꯦ ꯉꯥ ꯉꯥꯍꯩꯒꯨꯝꯕ ꯄꯦꯡꯕꯒꯨꯝꯕꯗꯤ ꯑꯗꯨꯝ ꯍꯥꯎꯋꯦ ꯃꯔꯨ ꯀꯌꯥ ꯌꯥꯎꯗꯦ ꯃꯣꯏꯗꯤ ꯗ꯭ꯔꯧ ꯍꯥꯏꯕ ꯆꯥꯗꯤ ꯆꯥꯅꯤꯡꯗꯦ ꯌꯥꯝ ꯃꯣꯠꯂꯤ ꯍꯥꯏ ꯉꯥ ꯉꯥꯍꯩꯁꯦ ꯍꯥꯎ ꯍꯥꯎꯗꯤ ꯍꯥꯎꯋꯦ ꯑꯩꯒꯤꯗꯤ
ꯑꯝ
ꯑꯩꯈꯣꯏꯒꯤ ꯃꯥꯒꯤ ꯀꯦꯞꯁꯨꯟꯗꯣ ꯀꯦꯞꯁꯨꯟꯗꯣ ꯑꯣꯛꯁꯥꯒꯤ ꯇꯥꯏꯞ ꯇꯧꯕꯅꯤꯅꯦ ꯉꯥꯍꯩ ꯍꯥꯎꯋꯤ ꯑꯗꯒꯤ ꯄꯦꯡ ꯄꯦꯡꯕꯗꯣ ꯄꯦꯡꯕꯗꯣ ꯑꯗꯨꯁꯨ ꯍꯥꯎꯕꯅꯦ
ꯑꯦ ꯑꯩꯈꯣꯏ ꯈꯨꯟꯒꯤ ꯅꯨꯄꯥ ꯑꯃ ꯆꯍꯤ ꯊꯤꯕ ꯆꯠꯂꯒ ꯕꯖꯥꯔꯗ ꯈꯪꯕ꯭ꯔꯥ ꯑꯗꯨꯋꯥꯏꯗꯣ
ꯀꯔꯤ ꯅꯪꯒꯤ ꯋꯥꯔꯤꯁꯤꯗꯤ ꯀꯩꯅꯣꯃꯥꯏ ꯀꯩꯅꯣ ꯌꯥꯎꯔꯒꯗꯧꯔ
ꯄꯦꯡꯕ ꯉꯥ ꯄꯦꯡꯕꯗꯣ ꯊꯤꯕ ꯆꯠꯄꯅꯦꯕ ꯕꯖꯥꯔꯗ ꯀꯩꯊꯦꯜ ꯃꯔꯛꯇ ꯑꯗꯨꯒ ꯃꯥꯗꯨ ꯄꯦꯡꯕ ꯍꯥꯏꯕꯗꯣ ꯀꯥꯎ ꯃꯥꯜꯂꯦ
ꯍꯣꯏ
ꯉꯥꯄꯦꯡ ꯍꯥꯏꯔꯣ
ꯑꯍꯦꯍꯦ ꯉꯥꯄꯦꯡ ꯍꯥꯏꯔꯤꯕ
ꯉꯥꯄꯦꯡ ꯍꯣꯏ ꯑ ꯄꯦꯡꯕꯥ
ꯉꯥꯄꯦ ꯑ ꯑꯗꯥ
ꯂꯩ ꯍꯥꯏꯌꯦ
ꯑꯗꯨꯒꯀꯣ ꯇꯃꯦꯡꯂꯣꯡ ꯍꯣꯏꯒꯤ ꯃꯤꯅ ꯑꯃꯨꯛ ꯊꯤꯔꯒꯗꯤ ꯐꯪꯉꯣꯏꯅꯦ ꯄꯦꯡꯕ ꯍꯥꯏꯗ ꯄꯦꯡꯕꯣ ꯍꯥꯏꯗꯣꯏꯅꯦ
ꯄꯦꯡꯕꯣ
ꯍꯣꯏ ꯄꯦꯡꯕꯣ ꯄꯦꯡꯕꯣ ꯍꯥꯢꯅ ꯊꯤ ꯐꯪꯉꯣꯏꯗꯣꯏꯅꯦ ꯑꯃꯨꯛ ꯅꯪ ꯅꯪ ꯅꯪ ꯋꯥꯉꯥꯡ ꯑꯩꯗꯣ ꯄꯨꯃꯥꯗ ꯄꯨꯝꯃꯣ ꯍꯥꯏꯗꯣ ꯄꯦꯡꯕ ꯄꯦꯡꯕꯣ ꯍꯥꯏꯗꯣꯏꯅꯦꯕ
ꯃꯣꯄꯦ ꯑ ꯑ ꯁꯤꯔꯦꯗ
ꯑꯣꯈꯣꯏ ꯃꯣꯏ ꯃꯣꯏꯅ ꯏꯔꯤꯗꯨ ꯎ ꯍꯥꯞꯄꯁꯤꯅ ꯕꯦꯔꯥ ꯀꯥꯔꯤꯁꯦ
ꯑꯗꯨꯅꯦ ꯀꯩ ꯀꯩ ꯕꯤꯠꯇ ꯏꯕꯕꯨꯗꯤ-ꯏꯕꯕꯨꯗꯤ ꯏ ꯏ ꯍꯥꯏꯅ ꯏꯒꯅꯦꯕ ꯉꯥꯡꯕ ꯃꯇꯝꯗꯨꯗꯅꯦꯕ ꯃꯣꯏ ꯄ꯭ꯔꯣꯅꯥꯎꯟꯁꯦꯁꯟ
ꯍꯣꯏ ꯑꯗꯨꯃꯥꯏꯅ ꯇꯧꯅꯦ ꯑꯗꯨꯗ ꯑꯗꯨꯗꯅꯦ ꯑꯩꯅ ꯁꯥꯎꯅꯤꯡꯉꯤꯁꯦ ꯍꯥꯏ ꯃꯇꯝꯗꯅ ꯑꯣ ꯑꯣꯒꯤ ꯀꯩꯅꯣꯗ ꯍꯥꯏꯔꯒꯀꯣ ꯑꯣꯒꯤ ꯁꯥꯎꯁ ꯍꯥꯏꯔꯒ ꯏꯕꯁꯤꯗ ꯏꯒꯤ ꯏ ꯑꯃꯨꯛ ꯏ ꯏꯔꯛꯄ ꯑꯗꯨꯅꯦ ꯑꯩꯅ ꯁꯥꯎꯅꯤꯡꯉꯤꯁꯦ ꯍ ꯍ ꯔ ꯋꯥꯡ ꯍꯥꯏꯗ ꯂꯥ ꯂꯥ ꯋꯥꯡ ꯂꯥꯡ ꯋꯥ ꯋꯥꯡꯈꯥꯏꯗ ꯑ ꯍꯥꯞꯄ ꯍꯥꯏꯔꯒ ꯑ ꯂꯅꯥꯒ ꯋꯥꯡꯈꯥꯏꯗ
ꯍ ꯍ ꯍ ꯑꯩꯌꯥ
ꯑꯁ ꯑꯣꯝ ꯆꯥꯛꯅꯩꯗ ꯀꯩꯅꯣꯗ ꯀꯩꯅꯣꯁꯦ ꯅꯣꯡꯁꯨ ꯆꯨꯗꯦ ꯑꯗꯒꯤ ꯃꯊꯛꯀꯤ ꯅꯣꯡ ꯃꯪꯂꯤ ꯃꯪꯂꯤ ꯇꯧꯋꯦ ꯑꯗꯣ ꯑꯣꯝ ꯆꯥꯛꯅꯩꯅꯦ ꯑꯗꯨꯗꯤ ꯍꯣꯔꯦꯟ ꯐꯖꯅ ꯏꯔꯨꯖꯠꯊꯣꯛꯑꯒ ꯍꯣꯔꯦꯟ ꯐꯖꯅ ꯏꯔꯨꯖꯊꯣꯛꯑꯒ ꯇꯨꯝꯗꯗꯤ ꯌꯥꯗꯦ ꯗꯧ ꯃꯥꯟꯗꯦ ꯇꯨꯝꯕ ꯌꯥꯗꯧ ꯃꯥꯟꯗꯦ
ꯏꯔꯨꯅꯦ ꯅꯣꯡ ꯅꯣꯡ ꯅꯣꯡꯃꯗ ꯑꯅꯤ ꯑꯍꯨꯝ ꯔꯨꯑꯣ
ꯑꯦ ꯅꯣꯡꯃꯗ ꯑꯍꯨꯝꯂꯒ ꯂꯨꯕꯩ ꯅꯣꯡꯃꯗꯅꯦ ꯑꯍꯨꯝꯂꯒ ꯂꯨ ꯑꯩ ꯌꯥꯎ ꯌꯥꯎꯔꯛꯀꯅꯤ ꯍꯥꯏꯗꯤ ꯉꯁꯥꯏꯅꯦ ꯑꯌꯨꯛꯀꯤꯗꯨ ꯗ꯭ꯌꯨꯇꯤ ꯂꯣꯏꯔꯒ ꯍꯥꯕꯥ ꯇꯧꯔꯦꯕꯀꯣ ꯍꯥꯕꯥ ꯇꯧꯔꯒ ꯊꯕꯛ ꯆꯠꯂꯦ ꯆꯠꯂꯒ ꯑꯃꯨꯛ ꯍꯜꯂꯛꯑꯒ ꯏꯔꯨꯖꯔꯒ ꯇꯨꯝꯃꯦ ꯇꯨꯝꯃꯒ ꯅꯠꯇꯦ ꯏꯔꯨꯖꯗ꯭ꯔꯤ ꯍꯥꯟꯅ ꯇꯨꯝꯃꯒ ꯗꯇꯤ ꯊꯝꯗꯥꯏꯗ ꯑꯃꯨꯛ ꯏꯔꯨꯖꯔꯦ ꯍꯧꯖꯤꯛ ꯆꯪꯒ ꯑꯃꯨꯛ ꯂꯨꯔꯗꯤ ꯑꯅꯤ ꯑꯅꯤ ꯇꯨ ꯇꯨ ꯑꯦꯟ ꯍꯥꯐ ꯍꯥꯏꯇꯥꯔꯦ ꯑꯅꯤꯒ ꯃꯈꯥꯏ ꯍ ꯍ
ꯐꯔꯦ
ꯍ ꯍ ꯍ ꯍꯌꯦꯡ ꯀꯥꯂꯦꯟꯗꯗꯨꯀꯣ ꯃꯔꯤꯔꯒꯂꯨ ꯃꯔꯤꯔ ꯀꯟ ꯂꯨꯕꯁꯨ ꯌꯥꯎꯕꯅꯦ ꯍꯣꯏ ꯍꯥꯟꯅꯀꯣ ꯀꯥꯂꯦꯟꯗ ꯑꯍꯥꯟꯕ ꯁꯤꯗ ꯑꯩ ꯊꯕꯛ ꯌꯥꯎꯕꯗꯀꯣ ꯑꯍꯤꯡ ꯄꯨꯡ ꯀꯩꯅꯣꯗꯒ ꯑꯅꯤ ꯗꯨꯌꯨꯇꯤ ꯍꯟꯖꯤꯜꯂꯛꯑꯒꯀꯣ ꯄꯨꯡ ꯑꯅꯤꯗꯒꯨꯔꯨꯝꯕꯁꯨ ꯁꯨ ꯌꯥꯎꯋꯦ ꯁꯥꯃꯟ
ꯑꯣ
ꯑꯗꯨ ꯃꯇꯝꯗ ꯅꯣꯡꯃꯗ ꯑꯍꯨꯝꯔꯥꯛ ꯃꯔꯤꯔꯛ ꯂꯨꯕꯁꯨ ꯌꯥꯎꯕꯅꯦ ꯁꯥꯃꯟꯗꯅ ꯍꯩ ꯍꯥꯏ ꯍꯥꯏ ꯈꯪꯗ꯭ꯔꯦ ꯈꯪꯗ꯭ꯔꯦ
ꯈꯪꯗꯦ ꯑꯩꯁꯨ ꯑꯗꯨꯃꯥꯏꯅ ꯇꯧꯋꯦ ꯀꯩꯅꯣ ꯁꯟꯗꯦ ꯁ꯭ꯀꯨꯜ ꯆꯠꯂꯗꯤꯀꯣ
ꯎꯝ
ꯆꯠꯇ꯭ꯔꯤꯉꯩꯗ ꯑꯃꯨꯛ ꯏꯔꯨꯒꯅꯤ ꯑꯃꯨꯛ ꯍꯜꯂꯛꯑꯒ ꯑꯩꯗꯣ ꯏꯔꯣ ꯑꯃꯨꯛ ꯏꯚꯤꯅꯤꯡ ꯆꯔꯁꯟ ꯆꯠꯄ ꯆꯠꯇ꯭ꯔꯤꯉꯩꯗ ꯑꯃꯨꯛ ꯏꯔꯣ ꯑꯁ ꯏꯃꯥꯅꯥ ꯉꯥꯡꯉꯤꯅꯤꯅꯦ ꯑꯩꯉꯣꯟꯗ ꯏꯁꯥ ꯂꯩꯔꯔꯣꯏ ꯍꯥꯏꯔ ꯉꯥꯡꯕꯅꯤ
ꯑ ꯍ ꯑꯩꯏꯗꯤꯀꯣ ꯀꯥꯂꯦꯟꯅꯤ ꯁꯨꯡ ꯄꯝ ꯄꯥꯝꯗꯦꯊꯝꯊꯥꯁꯤꯅꯀꯣ ꯑꯩꯈꯣꯏꯒꯤ ꯁꯥ ꯂꯨꯝꯍꯟꯕ ꯌꯥꯕꯅꯤꯅ ꯑꯗꯨ ꯇ ꯈ꯭ꯔ ꯐꯩꯉꯦꯕ ꯀꯥꯂꯦꯟ ꯂꯩ ꯀꯥꯏꯗꯩ ꯌꯥꯝ ꯇꯜꯂꯦ ꯑꯩꯈꯣꯏꯒꯤ ꯏꯁꯥꯁꯨ ꯅꯞ ꯅꯞ ꯂꯥꯛꯒ ꯂꯩꯕ ꯑꯗꯨ ꯌꯥꯝ ꯇꯜꯂꯦꯕ
ꯎꯝ
ꯌꯥꯝ ꯇꯜꯂꯦ ꯀꯥꯂꯦꯟꯁꯦ ꯃꯤꯗꯤ ꯀꯥꯂꯦꯅ ꯐꯩ ꯍꯥꯏꯕꯁꯨ ꯌꯥꯎꯋꯦ ꯑꯗꯨꯒ ꯏ ꯅꯤꯡꯊꯝꯊꯥꯗ ꯅꯤꯡꯊꯝꯊꯥꯅ ꯇꯠꯂꯦ ꯍꯥꯏꯌꯦ ꯑꯩꯈꯣꯏꯅ ꯌꯥꯝ ꯅꯤꯡꯊꯝ ꯊꯥꯁꯤꯅ ꯀꯩꯅꯣ ꯇꯧꯕ ꯃꯥꯁꯤ ꯂꯨꯝꯍꯟ ꯌꯥꯏꯑꯕꯀꯣ ꯑꯗꯨꯅ ꯐꯩꯌꯦꯕ
ꯎꯩꯕꯨ ꯑꯉꯥꯡ ꯇꯨꯝꯃꯦꯕ ꯇꯨꯝꯈ꯭ꯔꯕꯣ
ꯇꯥꯕ꯭ꯔꯣ ꯑꯉꯥꯡ ꯇꯨꯝꯈ꯭ꯔꯦ ꯑꯉꯥꯡ ꯇꯨꯝꯈ꯭ꯔꯦ ꯑꯉꯥꯡ ꯇꯨꯝꯈ꯭ꯔꯦ ꯑꯉꯥꯡ ꯇꯨꯝꯈ꯭ꯔꯦ ꯅꯪꯒꯤ ꯋꯥꯏꯁ ꯁꯪꯉꯦꯅꯦ ꯅꯗꯨꯗꯤ
ꯑ ꯋꯥꯏꯁꯪ ꯔꯦ
ꯐꯔꯦ ꯐꯔꯦ ꯈꯔ ꯍꯣꯔꯦꯟ ꯍꯧꯒꯠꯂꯛ ꯍꯣꯔꯦꯟ ꯍꯧꯒꯠꯀꯅꯨ ꯍꯥꯏꯌꯨꯀꯣ ꯑꯉꯥꯡ
ꯍꯧꯒꯠꯇ꯭ꯔꯤꯉꯩꯗ ꯑꯃꯨꯛꯀ ꯇꯧꯔꯛꯀꯦꯀꯣ
ꯍꯧꯒꯠꯇꯔꯤꯉꯩꯗ ꯇꯔꯤꯉꯩꯗ ꯑꯃꯨꯛꯀ ꯇꯧꯔꯣꯏꯀꯣ ꯊꯝꯃꯒ ꯉꯥ ꯉꯥ ꯉꯥꯥꯛ ꯀꯥꯞꯄ ꯍꯧꯅꯤꯀꯣ
ꯑ ꯀꯞꯄꯗꯤ ꯅꯪ ꯅꯪꯒꯤ ꯗꯦꯎ ꯑꯣꯏꯔꯦ
ꯊꯥ ꯊꯥ ꯊꯥꯥ ꯎꯋꯦ
ꯐꯔꯦ ꯐꯔꯦ
ꯊꯥ ꯎꯑꯦ ꯐꯠꯇ꯭ꯔꯤꯍꯦ ꯉꯥꯏꯈꯣꯍꯦ ꯊꯥ ꯎꯑꯦꯕ